ꯍꯜꯂꯣ
ꯍꯜꯂꯣ
ꯇꯥꯕ꯭ꯔꯣ
ꯍꯣꯏ ꯇꯥꯏ ꯚꯥꯏ
ꯀꯩꯗꯧꯔꯤꯒꯦ
ꯁꯨꯝ ꯐꯝꯃꯤꯗ ꯅꯪꯗꯤ ꯀꯩꯗꯧꯔꯤꯒꯦ
ꯑꯩꯁꯨ ꯆꯥꯛ ꯆꯥ ꯇꯣꯛꯑꯒ ꯀꯩ ꯀꯩꯅꯣ ꯑꯗꯨꯝ ꯌꯦꯡꯉꯒ ꯂꯩꯕꯅꯤꯗ
ꯑꯣ ꯀꯩ ꯃꯊꯦꯜ ꯆꯥꯔꯒꯦ ꯉꯁꯤꯗꯤ
ꯉꯁꯤꯗꯤ ꯆꯝꯐꯨꯠ ꯑꯣꯏꯅ ꯇꯧꯋꯦꯍꯦ
ꯑꯁ ꯆꯝꯐꯨꯠꯁꯨ ꯀꯥꯂꯦꯟꯗꯗꯤ ꯍꯥꯎꯕꯅꯦꯍꯦ
ꯎꯝ ꯑꯗꯨꯒꯤꯅꯦ ꯊꯥꯎ ꯅꯨꯡ ꯆꯥꯕꯁꯦ ꯏꯁꯥꯁꯦ ꯀꯌꯥ ꯅꯨꯡꯉꯥꯏꯇꯕꯀꯣ
ꯅꯨꯡꯉꯥꯏꯇꯦꯅꯦ ꯏꯁꯥ ꯌꯥꯝ ꯂꯨꯝꯃꯦꯕ
ꯃꯥꯅꯦ ꯃꯥꯅꯦ ꯆꯝꯐꯨꯠ ꯆꯥꯔꯦ ꯉꯁꯤꯗꯤ
ꯍꯥꯎꯋꯦ ꯍꯥꯎꯋꯦ ꯍꯛꯆꯥꯡ ꯐꯅꯕꯅꯦ ꯀꯩꯅꯣ ꯏꯟꯁꯥꯡ ꯑꯍꯥꯎꯕꯈꯣꯏ ꯇ ꯆꯥꯔꯁꯨ ꯈꯣꯏ ꯆꯤꯟꯅꯗꯤ ꯍꯥꯎꯕ ꯋꯥꯅꯤ ꯍꯛꯆꯥꯡꯗꯤ ꯌꯥꯝ ꯁꯣꯛꯑꯦ
ꯑꯁ ꯍꯛꯆꯥꯡꯗꯤ ꯌꯥꯎ ꯍꯣꯏ ꯌꯥꯝ ꯁꯣꯛꯑꯦ
ꯑꯁꯤꯗꯤ ꯀꯩꯗꯧꯅꯤ ꯑꯩ ꯐꯝꯃꯤꯗ ꯑꯗꯨꯝ ꯕꯤꯠ
ꯑꯩꯗꯤ ꯑꯩꯗꯤ ꯀꯩꯁꯨ ꯇꯧꯗꯦꯗ ꯍꯣꯔꯦꯟ ꯕꯣꯜ ꯌꯦꯡꯅꯕ ꯅꯨꯡꯊꯤꯗ ꯈꯔ ꯇꯨꯝꯍꯧꯒꯦ
ꯐꯩꯅꯦ ꯑꯗꯨꯗꯤ ꯉꯔꯥꯡ ꯅꯨꯡꯗꯥꯡꯗꯤ ꯀꯅꯥ ꯁꯄꯣꯔ꯭ꯠ ꯇꯧꯒꯦ
ꯏꯟꯖꯥꯡꯗꯤ ꯕ꯭ꯔꯥꯖꯤꯜ ꯇꯧꯋꯦ
ꯑꯣ ꯑꯩꯗꯤ ꯑꯅꯤꯃꯛ ꯄꯥꯝꯕꯅꯦ ꯑꯅꯤꯃꯛ ꯍꯦꯛꯇ ꯇꯧꯁꯤꯜꯂꯨꯔꯦ ꯉꯝ ꯉꯝꯕꯗꯨꯅ ꯉꯝꯃꯣꯅ ꯑꯗꯨꯝ ꯁꯞꯄꯣꯔꯠ ꯇꯧꯕꯅꯦ ꯑꯃ ꯉꯝꯃꯁꯨ ꯑꯃ ꯉꯝꯃꯁꯨ ꯅꯨꯡꯁꯤꯌꯦꯅꯦ ꯖꯄꯥꯟꯁꯨ
ꯑꯁ ꯖꯄꯥꯟꯁꯨ ꯌꯥꯕꯅꯤꯅꯦ ꯉꯔꯥꯡꯁꯦ ꯈꯖꯤꯛꯇ ꯂꯥꯁ ꯇꯥꯏꯃꯤꯡꯗ ꯃꯣꯏꯅ ꯈꯔ ꯑꯦꯗꯕꯥꯥꯟꯇꯦꯖ ꯂꯧꯕ ꯋꯥꯅꯤ ꯅꯠꯇ꯭ꯔꯗꯤ ꯏꯁ
ꯄꯥꯏꯂ ꯂꯩꯇꯦꯇꯦ ꯃꯣꯏꯗꯤ ꯁ꯭ꯇꯥꯔ ꯄ꯭ꯂꯦꯌꯔ ꯌꯥꯝꯃꯤꯗꯣ ꯖꯄꯥꯟꯗꯤ ꯁ꯭ꯇꯥꯔ ꯄ꯭ꯂꯦꯌꯔ ꯏꯁꯇꯥꯔ ꯄ꯭ꯂꯦꯌꯔ ꯍꯥꯏꯕꯕꯨ ꯃꯣꯏ ꯃꯣꯏ ꯀꯟꯇ꯭ꯔꯤꯗ ꯈꯛꯇ ꯁꯥꯕ ꯑꯩꯈꯣꯏꯗ ꯑꯣꯏꯔꯝꯕꯅꯤ ꯀ꯭ꯂꯕ ꯀ꯭ꯂꯞꯇ ꯁꯥꯅꯕ ꯃꯤꯗꯤ ꯂꯩꯇꯕꯒꯨꯝ ꯇꯧꯕꯅꯦ
ꯌꯥꯝ ꯍꯣꯏ ꯌꯥꯝ ꯂꯩꯇꯕ ꯇꯧꯋꯦ
ꯃꯣꯏꯗꯤ ꯕ꯭ꯔꯖꯤꯜꯗꯗꯤ ꯁ꯭ꯇꯥꯔ ꯄ꯭ꯂꯦꯌꯔ ꯌꯥꯝꯃꯤꯗꯣ
ꯃꯥꯅꯤ
ꯏꯁꯇꯥꯔ ꯄ꯭ꯂꯦꯌꯥꯔ ꯍꯩꯕ ꯑꯦꯛꯁꯄꯤꯔꯤꯌꯦꯟꯁ ꯂꯩꯕ ꯈꯔ ꯌꯥꯝꯃꯦ ꯎꯄꯥꯏ ꯂꯩꯇꯦꯅꯦ
ꯃꯥꯅꯦ ꯈꯖꯤꯛꯇ ꯂꯥꯁ ꯑꯋꯥꯔꯗ ꯇꯝꯕꯒꯤ
ꯎꯝ ꯃꯣꯏꯁꯨ ꯕ꯭ꯔꯥꯖꯤꯜꯁꯨ ꯗꯥꯎ ꯀꯟꯕꯩꯅꯤꯗ ꯑꯗꯨꯒ ꯑꯁ ꯑꯩꯗꯤ ꯖꯔꯃꯅꯤꯗ ꯊꯤꯡꯕ ꯑꯗꯨꯒꯨꯝꯕ ꯀꯟꯇ꯭ꯔꯤ꯫ ꯀꯟꯇ꯭ꯔꯤ ꯃꯆꯥꯅ ꯐꯥꯎ ꯍꯥꯠꯄꯕ ꯋꯥꯅꯦꯗ꯫
ꯉꯔꯥꯡꯒꯤ ꯄꯦꯅꯥꯜꯇꯤꯗꫭ ꯑꯃꯁꯨ ꯑ ꯑꯗꯨ ꯀꯁ ꯑꯗꯨ ꯆꯜꯂꯝꯑꯗꯤ ꯈꯔ ꯐꯒꯗꯕꯅꯦꯕꯀꯣ꯫ ꯈ꯭ꯋꯥꯏꯗꯒꯤ ꯄꯤꯅꯦꯜꯇꯤꯗꯀꯣ ꯄꯦꯅꯥꯜꯇꯤꯗ ꯐꯥꯎ ꯑꯣꯚꯔ ꯆꯟꯕꯗꯨ ꯎꯁ꯫ ꯕꯦꯔꯥ ꯌꯥꯝ ꯀꯥꯏꯅꯦ꯫ ꯗꯨꯒꯨꯝꯕ ꯇꯥꯟꯖꯥꯗꯣ ꯄꯥꯛ ꯐꯪꯕ ꯅꯠꯇꯦꯕꯀꯣ꯫
ꯃꯥꯅꯦ ꯑꯗꯨꯒꯨꯝꯕ ꯆꯥꯟꯁꯇꯣ ꯃꯥꯡꯍꯟꯈ꯭ꯔꯦꯕ꯫
ꯆꯥꯟꯁ ꯃꯥꯡꯍꯟꯈ꯭ꯔꯤꯕ ꯇꯞꯅ-ꯇꯞꯅ ꯇꯧꯕ ꯌꯥꯕꯗꯨꯕꯨ꯫ ꯍꯦꯔꯣ ꯌꯥꯝ ꯁꯥꯅꯤꯡꯕ ꯃꯑꯣꯡꯗ ꯇꯧꯔꯒ꯫
ꯃꯣꯏ ꯑꯁ ꯉꯝꯒꯅꯤ ꯍꯥꯏꯕ ꯃꯑꯣꯡꯗ ꯑꯃꯨ ꯁꯅꯥꯕ ꯑꯗꯨꯒ ꯂꯥꯁ ꯑꯋꯥꯔ ꯄꯨꯡ ꯇꯥꯔꯝꯗꯥꯏꯗꯗꯤ ꯎꯄꯥꯏ ꯂꯩꯇ꯭ꯔꯦꯗꫭ ꯃꯣꯏꯁꯨ꯫
ꯃꯥꯅꯤ꯫
ꯉꯝ ꯉꯝꯕꯅ ꯉꯝꯁꯅꯨꯗ ꯍꯟꯗꯛ ꯋꯜꯀꯞꯇꯤ꯫
ꯉꯝꯕꯁꯨ ꯄꯦꯅꯥꯜꯇꯤꯗ ꯉꯝꯕꯁꯦ꯫ ꯋꯥꯈꯟꯗꯤ ꯀꯩꯅꯣꯝ ꯇꯧ ꯀ ꯀꯩꯅꯣꯝ ꯂꯦꯚꯦꯜ ꯑꯃꯗ ꯈꯜꯂꯤꯅꯦ ꯑꯩꯗꯤ꯫
ꯃꯥꯅꯦ ꯍꯣꯏ꯫
ꯍꯥꯏꯕꯗꯤ ꯅꯨꯄꯥ ꯊꯣꯛꯄ ꯈꯨ ꯈꯨꯉꯝ ꯅꯠꯇꯦꯕꯀꯣ ꯑꯩꯅ ꯈꯟꯕꯗ꯫
ꯄꯦꯅꯥꯜꯇꯤ ꯑꯣꯏꯅ ꯗ꯭ꯔꯣꯗ ꯑꯣꯏꯅ꯫
ꯎꯝ
ꯄꯦꯅꯥꯜꯇꯤꯗ ꯇꯂꯦꯗ ꯂꯥꯁ ꯇꯥꯏꯝ ꯂꯥꯁ ꯌꯔ ꯑ ꯇꯨ ꯊꯥꯎꯖꯟ ꯇ꯭ꯋꯦꯟꯇꯤ ꯇꯨꯒꯤ ꯋꯥꯔꯜ ꯀꯞꯇꯨꯗꯤ ꯐꯖꯗꯦꯍꯦ꯫ ꯄꯦꯅꯥꯜꯇꯤꯗ ꯍꯣꯏ ꯄꯦꯅꯥꯜꯇꯤꯗ ꯂꯣꯏꯁꯜꯂꯦꯕ꯫
ꯃꯥꯅꯦ ꯑꯗꯨ ꯌꯦꯡꯕ ꯅꯨꯡꯉꯥꯏꯗꯦꯕꯀꯣ ꯑꯗꯨꯗꯁꯨ ꯃꯣꯏ ꯀꯟꯇ꯭ꯔꯤꯗꯁꯨ ꯃꯣꯏ ꯀꯟꯇ꯭ꯔꯤꯁꯨ ꯄꯦꯅꯦꯜꯇꯤ ꯆꯟꯕ ꯌꯥꯝ ꯍꯩꯇꯦꯅꯦ꯫
ꯃꯤ ꯃꯤꯅ ꯐꯖꯅ ꯍꯣꯠꯅꯔꯒ ꯍꯦꯇ꯭ꯔꯤꯛꯄꯨ ꯃꯤ ꯑ ꯑꯇꯩꯗꯤ ꯂꯧꯔꯤꯕꯀꯣ ꯑꯗꯨꯃꯥꯏꯟ ꯇꯧꯔꯤꯕ ꯄꯦꯅꯦꯜꯇꯤꯗ ꯐꯥꯎ ꯃꯤ ꯑꯅꯤꯔꯣ ꯑꯍꯨꯝꯔꯣ ꯆꯪꯗꯕꯗꯣ꯫
ꯑꯣꯏꯔꯝꯒꯅꯤ ꯍꯣꯏ꯫
ꯑꯗꯨꯃꯥꯏꯅ ꯇꯧꯔꯒ ꯑꯗꯨꯗꯤ ꯀꯥꯏꯗꯒꯤ ꯉꯝꯗꯣꯏꯅꯣꯕ꯫
ꯑꯗꯨ ꯃꯇꯝꯗ ꯃꯣꯏꯁꯨ ꯐꯥꯏꯅꯦꯜ ꯑꯣꯏꯕꯅꯤꯅ ꯅꯔꯕꯁ ꯌꯥꯝ ꯆꯠꯂꯝꯒꯅꯤ꯫
ꯅꯔꯚꯁ ꯍꯣꯏ ꯌꯥꯝ ꯆꯥꯂꯝ ꯄꯥꯕ꯭ꯂꯤꯛ ꯁꯞꯄꯣꯔꯇꯔ ꯃꯌꯥꯝꯗꯨ ꯂꯥꯎ ꯈꯣꯟ ꯂꯥꯎꯕ ꯇꯥꯕꯗꯨꯗ ꯍꯔꯥꯎꯕꯣꯏ ꯀ꯭ꯔꯤꯔꯣ ꯀꯩ ꯍꯣꯏ꯫
ꯃꯩꯁꯨ ꯅꯔꯚꯁ ꯆꯠꯄꯅꯤꯅ ꯑꯈꯣꯏꯖꯨ ꯑꯣꯏꯔꯗꯤ ꯀꯩꯅꯣꯗ ꯁ꯭ꯇꯦꯖ ꯃꯆꯥꯗꯐꯥꯎ ꯂꯦꯞꯄ ꯃꯇꯝꯗ ꯅꯔꯚꯁ ꯆꯠꯂꯤꯗꯨꯗꯤ꯫
ꯃꯥꯅꯦ ꯃꯥꯟ ꯑꯈꯣꯏꯖꯨ ꯁꯨꯃꯥꯏꯅ ꯑꯈ ꯑꯈꯣꯏꯖꯨ ꯁꯨꯃꯥꯏꯅ ꯇꯧꯗꯤ ꯇꯧꯋꯤꯗ ꯍꯣꯏ꯫
ꯃꯤꯑꯣꯏꯕꯅ ꯑꯣꯏꯕꯅꯤꯅꯀꯣ ꯎꯄꯥꯏ ꯂꯩꯇꯦꯅꯦ꯫
ꯍꯣꯏꯁꯨ ꯑꯩ ꯏꯁꯥꯃꯛꯁꯨ ꯄꯦꯅꯥꯜꯇꯤꯗꯤ ꯆꯪꯒꯟꯗꯕ ꯃꯤꯅꯕꯨꯀꯣ ꯁꯥꯟꯅꯕꯗ꯫ ꯃꯥꫭꯏꯅ ꯇꯣꯔꯅꯃꯦꯅ ꯑꯃꯗ ꯑꯩꯁꯨ ꯁꯨꯃꯥꯏꯟ ꯊꯦꯡꯅꯈ꯭ꯔꯦꯕꯀꯣ꯫
ꯑꯥ꯫
ꯑꯩꯕꯨꯗꯤ ꯑꯩꯅ ꯑꯩꯅ ꯍꯦꯛ ꯆꯜꯂꯗꯤ ꯑꯩꯅ ꯂꯥꯁ ꯃꯦꯟꯗ ꯁꯥꯟꯅꯕ ꯂꯥꯁ ꯃꯦꯟ ꯆꯟꯕꯅꯦꯕꯀꯣ꯫ ꯂꯥꯁꯃꯦꯟꯗ ꯑꯩꯅ ꯇꯥꯕ ꯑꯩꯅ ꯆꯠꯂꯗꯤ ꯉꯝꯈ꯭ꯔꯦ ꯑꯈꯣꯏ ꯑꯩ ꯆꯟꯗ꯭ꯔꯗꯤ ꯗ꯭ꯔꯣ ꯑꯃꯨꯛꯀ ꯇꯥꯕꯥꯀꯣ
ꯎꯝ
ꯇꯧꯕꯗ ꯑꯩꯖꯨ ꯂꯥꯖꯂꯥꯛꯑꯒ ꯆꯟꯕꯗ ꯆꯪꯗꯕ ꯋꯥꯅꯤꯗ ꯑꯗꯨꯕꯨ ꯑꯗꯨ ꯑꯈꯣꯏꯒꯤ ꯇꯤꯝꯗꯤ ꯑꯗꯨꯝ ꯅꯦꯛꯁ ꯔꯥꯎꯟꯃꯨꯛ ꯆꯟꯕꯗ ꯑꯃꯨꯛꯀ ꯉꯝꯗꯤ ꯉꯝꯃꯦ꯫
ꯎꯝ
ꯑꯩꯉꯣꯟꯗ ꯆꯩꯕꯁꯤ ꯑꯁ ꯅꯪ ꯀꯃꯥꯏꯅ ꯀꯥꯎꯕ꯭ꯔꯦ ꯗꯥꯏꯔꯦꯛ ꯃꯥꯏ ꯃꯄꯥꯗ ꯀꯥꯞꯁꯤꯜꯂꯤꯗꯤ ꯑꯩꯅꯁꯨ ꯈꯜꯂꯤ ꯑꯩꯁꯨ ꯇꯥꯔꯒꯦꯠ ꯑꯍꯨꯝ ꯇꯧꯕꯅꯤ ꯑꯗꯨꯗ ꯂꯥꯁꯇ ꯃꯥꯏ ꯃꯅꯥꯛꯇ ꯆꯪꯈꯤꯕ ꯋꯥꯅꯤꯗ ꯍꯥꯏꯅ ꯍꯥꯏꯅ
ꯗꯥꯎꯗꯥꯎꯅꯤꯅꯦ ꯄꯤꯅꯥꯜꯖꯨ
ꯃꯥꯅꯦ ꯑꯁ ꯑꯗꯨꯃꯥꯏꯅ ꯑꯁ ꯑꯗꯨ ꯑꯣꯗꯤꯟꯁ ꯃꯌꯥꯝ ꯃꯔꯛꯇ ꯄꯤꯅꯜꯇꯤ ꯐꯥꯎ ꯆꯪꯗꯕꯁꯤ ꯏꯁ ꯏꯀꯥꯏꯗꯤ ꯏꯀꯥꯏꯍꯦ
ꯐꯨꯜ ꯇꯥꯏꯃꯤꯡꯗ ꯐꯖꯅ ꯁꯥꯟꯅꯔꯁꯨ ꯐꯨꯜ ꯇꯥꯏꯃꯤꯡꯗ ꯐꯖꯅ ꯁꯥꯟꯅꯔꯁꯨ ꯑꯗꯨꯇꯝꯗ
ꯑꯗꯨꯒꯤ ꯋꯥꯔꯤꯕꯨꯗꯤ ꯑꯦꯛꯁꯄꯤꯔꯤꯌꯦꯟꯁꯅꯤ ꯀꯩꯅꯣ ꯃꯤ ꯃꯁꯥ ꯃꯁꯥꯒꯤ ꯑꯩ ꯃꯥꯒꯤ ꯃꯤꯁꯇꯦꯛꯇꯒꯤ ꯃꯥꯅ ꯂꯥꯟꯈꯤꯕꯗꯒꯤ ꯑꯩ ꯑꯣ ꯁꯨꯃꯥꯏꯅ ꯇꯧꯕꯤꯌꯦꯗꯤ ꯇꯧꯔꯒ ꯑꯃꯨꯛꯀ ꯍꯦꯟꯅ ꯍꯣꯠꯅꯕ ꯌꯥꯏꯅ ꯃꯊꯪꯗꯗꯤ ꯍꯦꯟꯅ ꯍꯣꯠꯅꯕ ꯀꯟꯕ ꯌꯥꯏꯅ
ꯃꯊꯪ ꯑꯈꯣꯏ ꯁꯨꯃꯥꯏꯅ ꯁꯥꯟꯅꯕꯗ ꯃꯊꯪ ꯇꯣꯔꯅꯃꯦꯟꯁꯤꯡꯗꯤ ꯑꯩ ꯏꯌꯥꯝꯕ ꯑꯩ ꯀꯩꯅꯣ ꯄꯦꯅꯥꯜꯇꯤ ꯆꯟꯗ꯭ꯔꯦ ꯃꯣꯏ ꯑꯇꯣꯞꯄ ꯃꯤꯁꯤꯡꯗ ꯆꯥꯟꯁ ꯄꯤꯍꯜꯂꯒꯀꯣ ꯃꯥꯏꯅ ꯇꯧꯋꯤ
ꯇꯧꯕꯅ ꯐꯩꯗꯥ ꯉꯁꯤꯗꯤ ꯌꯨꯝ ꯂꯩꯒꯗ꯭ꯔꯣ ꯏꯇꯥꯎ
ꯑꯣ ꯌꯨꯝ ꯂꯩꯅꯤ ꯊꯕꯛ ꯀ꯭ꯔꯤ ꯏꯟꯁꯥꯡꯁꯨ ꯀ꯭ꯔꯤ ꯇꯧꯅꯤꯡꯉꯥꯏꯁꯨ ꯂꯩꯇꯕꯅꯤ ꯌꯨꯝꯗ ꯈꯛꯇ ꯂꯥꯏꯕ ꯇꯥꯔꯦꯅꯤ
ꯑꯣ ꯀꯣꯂꯦꯖ ꯂꯣꯏꯔꯦ
ꯀꯣꯂꯦꯖ ꯂꯣꯏꯔꯦ ꯍꯣꯏ꯫
ꯀꯦ ꯍꯧꯖꯤꯛꯇꯤ ꯑꯗꯨꯝ ꯌꯨꯝꯗ ꯂꯩꯔꯝꯅꯤꯅꯀꯣ꯫
ꯑꯦ ꯍꯟꯗꯛ ꯍꯟꯗꯛꯇꯤ ꯑꯩ ꯇꯝꯄꯥꯛꯇ ꯂꯩꯗ ꯑꯩꯁꯨ ꯌꯨꯝ ꯌꯨꯝ ꯍꯟ ꯆꯠ ꯄꯗꯣ ꯑꯃꯨꯛꯀ ꯍꯜꯂꯛꯄꯀꯣ꯫
ꯑꯣ
ꯑꯩꯒꯤ ꯊꯕꯛ ꯑꯃ ꯇꯧꯅꯤꯡꯉꯥꯏ ꯑꯩ ꯀꯩꯅꯣ ꯁꯥꯟꯅꯅꯤꯡꯉꯥꯏ ꯑꯃ ꯂꯩꯕꯒꯤ ꯂꯥꯛꯄ ꯃꯨꯛ ꯍꯟꯁꯤꯔꯥ ꯍꯥꯏꯅ ꯈꯜꯂꯤ꯫
ꯎꯝ ꯆꯤꯡꯗꯗꯤ ꯍꯟꯗꯛ ꯑꯁ ꯂꯣꯏꯔꯦꯅꯦ ꯐꯨꯠꯕꯣꯜ ꯐꯦꯟꯁꯤꯦ ꯌꯥꯝꯕꯅꯦꯅ ꯂꯝꯕꯤ ꯃꯇꯥꯏ ꯃꯇꯥꯏꯗ ꯐꯥꯎ ꯄꯣꯣꯔꯇꯨꯒꯜ ꯑꯣꯏꯔ ꯑꯔꯖꯦꯟꯇꯤꯅꯥ ꯑꯣꯏꯔꯣ ꯐ꯭ꯔꯥꯟꯁ ꯑꯣꯏꯔ ꯖꯃꯅꯤ ꯑꯣꯏꯔꯨ ꯂꯧꯔꯦꯟ
ꯑꯣ ꯑꯗꯨꯃꯥꯏꯅ ꯇꯧꯋ ꯑꯩꯅ ꯆꯤꯡ ꯂꯣꯝꯗ ꯈꯔ ꯇꯟꯕꯁꯦ ꯅꯦꯠꯋꯥꯛꯛꯇꯣ ꯅꯦꯠ ꯅꯦꯠꯋꯥꯛ ꯅꯨꯪꯉꯥꯏ ꯅꯨꯡꯉꯥꯏꯇꯕꯒꯤ ꯑꯩ ꯇꯜꯂꯤꯅꯦ
ꯋꯥꯛꯁꯨ ꯅꯨꯡꯉꯥꯏꯇꯦ ꯃꯩꯁꯨ ꯑꯃꯨꯛꯀ ꯏꯔꯤꯒꯨꯂꯔ ꯑꯣꯏꯕ ꯅꯝꯕꯔ ꯋꯥꯟꯁꯦ ꯃꯩꯅꯦꯅꯦ ꯅꯣꯡꯕꯨ ꯆꯨꯕꯤꯔꯕ ꯑꯗꯨꯝ ꯎꯝ ꯏꯆꯤꯟ ꯏꯆꯤꯟ ꯐꯪꯕ ꯌꯥꯏꯕ ꯃꯩ ꯐꯥꯎꯗꯤ ꯍꯣꯏ ꯖꯦꯅꯦꯔꯦꯇꯔ ꯇꯧꯔꯒꯀꯣ
ꯑꯣ ꯑꯗꯨꯃꯥꯏꯅ ꯇꯧꯕꯤ ꯑꯗꯨ ꯅꯦꯠꯋꯥꯛꯄꯕꯨꯗꯤ ꯁꯦꯝꯕ ꯉꯝꯗ꯭ꯔꯤꯅ ꯑꯩꯈꯣꯏꯅ
ꯎꯄꯥꯏ ꯂꯩ
ꯑꯗꯨ ꯑꯣꯏꯌꯦꯕ ꯎꯝ ꯐꯥꯏꯚ ꯖꯤꯁꯨ ꯐꯥꯏꯚ ꯖꯤ ꯑꯜ ꯂꯤꯃꯤꯇꯦꯠꯁꯨ ꯆꯍꯟꯕ ꯆꯍꯟꯕ ꯌꯥꯗꯦ ꯑꯩꯈꯣꯏꯔꯣꯝꯗꯗꯤ
ꯐꯪꯗꯕ꯭ꯔꯣ ꯐꯥꯏꯚ ꯖꯤ
ꯐꯥꯏꯚ ꯖꯤꯁꯦ ꯐꯪꯉꯁꯨ ꯌꯥꯝ ꯀꯟꯅ ꯁꯤꯖꯤꯟꯅꯕ ꯅꯨꯡꯉꯥꯏꯗꯕꯗꯣ ꯁ꯭ꯋꯥꯏ ꯑꯩꯈꯣꯏ ꯇꯝꯄꯥꯛꯀꯤ ꯐꯥꯏꯚ ꯖꯤꯒ ꯃꯥꯟꯅꯗ꯭ꯔꯤꯕ ꯖꯒꯥ ꯑꯃ ꯑꯅꯤꯈꯛꯇ ꯐꯪꯕ ꯐꯖꯅ ꯆꯠꯄ
ꯇꯋꯔ ꯌꯥꯝꯗꯕ ꯑꯣꯏꯔꯝꯅꯤ ꯃꯣꯏ
ꯐꯥꯏꯚ ꯖꯤ ꯇꯥꯋꯔ ꯌꯥꯝꯃꯝ ꯈꯤꯔꯣꯏ
ꯍꯣꯏ ꯍꯣꯏ ꯑꯗꯨꯒꯤꯅꯦ ꯑꯗꯨ ꯃꯊꯛꯇ ꯑꯞꯒ꯭ꯔꯦꯗꯁꯨ ꯇꯧꯗ꯭ꯔꯤꯕ ꯃꯥꯜꯂꯦ ꯇꯋꯥꯔꯗꯁꯤꯡꯗꯣ ꯂꯣꯏꯅ ꯇꯧꯔ ꯃꯌꯥꯝꯗꯣ ꯑꯞꯒ꯭ꯔꯦꯗ ꯄꯨꯟꯅ ꯇꯧꯃꯤꯟꯅꯔꯗꯤ ꯏꯂꯥꯏ ꯂꯥꯏꯅ ꯐꯪꯅꯤꯕꯀꯣ ꯑꯃꯅ ꯑꯞꯒ꯭ꯔꯦꯗ ꯇꯧ ꯑꯃꯅ ꯇꯧꯗꯦ ꯁꯨꯃꯥꯏꯅ ꯂꯩꯕ ꯀꯥꯟꯗ ꯚꯦꯔꯥ ꯌꯥꯝ ꯆꯠꯄ
ꯕꯤꯔꯥꯅꯤꯅ ꯋꯥꯛꯁꯨ ꯑꯁꯦꯡꯕ ꯑꯁ ꯑꯩꯈꯣꯏꯅ ꯂꯝꯁꯥꯡ ꯆꯠꯄꯒꯨꯝꯕ ꯂꯝꯁꯥꯡ ꯍꯥꯏꯕꯨ ꯀꯨꯏꯅ ꯂꯝꯕꯤ ꯆꯠꯄꯒꯨꯝꯕ ꯃꯇꯝꯗ ꯏꯝꯐꯥꯜꯗꯒꯤꯀꯣ ꯑꯗꯨ ꯃꯇꯝꯗ ꯅꯦꯋꯥꯛ ꯐꯪꯅꯕꯁꯤꯡꯅ ꯕꯦꯔꯥ ꯀꯥꯕꯁꯤ
ꯅꯍꯥꯟ ꯀꯩꯅꯣꯗ ꯆꯠꯄ ꯈꯨꯄꯨꯝꯗꯀꯣ
ꯎꯝ
ꯆꯠꯂꯒ ꯒꯥꯔꯤꯗꯣ ꯌꯥꯗꯕ ꯑꯗꯨꯒ ꯑꯗꯨ ꯃꯄꯥꯟꯗꯗꯤ‌ꯌꯥꯗꯕ ꯃꯄꯥꯟꯁꯨ ꯐꯣꯟ ꯅꯦꯠꯋꯥꯛ ꯐꯪꯗꯦꯕ
ꯕ꯭ꯔꯣꯁꯨ ꯑꯗꯨꯔꯣꯝꯗꯒꯤꯔꯥ
ꯅꯠꯇꯦ ꯑꯩꯗꯤ ꯑꯩꯗꯤ ꯇꯝꯄꯥꯛꯇꯩꯅꯤꯗ
ꯑꯣ ꯑꯣ
ꯑꯗꯨꯝ ꯀꯣꯏꯕ ꯆꯠꯄ ꯃꯇꯝꯗ ꯍꯥꯏꯕꯅꯤꯗ
ꯎꯝ
ꯑꯗꯨꯝ ꯃꯤ ꯑꯁꯤ ꯑꯅꯥ ꯂꯩꯌꯦꯗꯅ
ꯎꯝ
ꯐꯅꯔꯤꯦꯜꯒꯨꯝꯕ ꯑꯗꯨꯒꯨꯝꯕ ꯆꯠꯄ ꯃꯇꯝꯗ ꯍꯥꯏꯕꯅꯤꯗ ꯑꯗꯨ ‌ꯃꯇꯝ ꯑꯗꯨꯗꯤ‌ꯌꯥ‌‌‌ ꯍꯧꯗꯕ ꯍꯥꯏꯇꯥꯔꯦꯅꯦ
ꯃꯣꯏ ꯂꯧ ꯃꯣꯏ ꯂꯝꯕꯤꯗꯁꯨ ꯀꯩꯅꯣ ꯇꯧꯕꯅꯦ ꯑꯗꯨ ꯂꯝꯕꯤꯗꯁꯨ ꯖꯤꯛ ꯆꯥꯛ ꯌꯥꯝ ꯂꯩꯕꯅꯦꯕꯀꯣ
ꯍꯣꯏ ꯍꯟꯗꯛꯄꯨꯗꯤ ꯐꯔꯦ ꯑꯗꯨꯕꯨ ꯑꯩꯈꯣꯏꯅ ꯆꯠꯄ ꯃꯇꯝꯗꯣ ꯑꯗꯨꯗ ꯒꯥꯔꯤ ꯌꯥꯍꯧꯗꯕ ꯅꯦꯠꯋꯛ ꯐꯪꯗꯕꯁꯦ ꯑꯁ ꯑꯥ ꯆꯤꯡ ꯃꯇꯣꯟꯗ ꯑꯃꯨꯛ ꯀꯥꯔꯒ ꯃꯣꯏ ꯈꯧꯄꯨꯝ ꯑꯗꯒꯤ ꯑꯃꯨꯛ ꯀꯧꯕꯅꯦꯕ ꯃꯤꯗꯣ ꯈꯧꯄꯨꯝ‌ꯂꯣꯝꯗꯒꯤ ꯑꯃꯨꯛ ꯂꯥꯛꯄꯅꯦꯕ ꯈꯧꯄꯨꯝꯗꯒꯤ ꯂꯥꯛꯄ ꯍꯥꯏꯁꯦ ꯄꯨꯡ ꯑꯃꯃꯨꯛꯒꯔꯤꯗ ꯊꯧꯈꯤꯅꯦꯕ ꯀꯩꯅꯣ ꯁꯦꯝꯕꯤꯅꯕ
ꯍꯧꯖꯤꯛꯀꯥꯟ ꯍꯧꯖꯤꯛꯇꯤ ꯂꯝꯕꯤꯗꯤ ꯈꯔ ꯐꯩ ꯑꯣꯏꯔꯁꯨ ꯂꯝꯕꯤꯗꯨ ꯀꯣꯏꯂꯥꯁꯗꯤ ꯊꯥꯗꯤ ꯊꯥꯔꯝꯕꯅꯤ ꯑꯗꯨ ꯑꯣꯏꯔꯁꯨ ꯖꯤꯛ ꯖꯥꯛꯇꯣ ꯃꫭꯏꯒꯤꯗꫭ ꯃꯣꯏꯗꯣ ꯑꯩꯈꯣꯏꯔꯣꯝꯗꯒꯤ ꯇꯝꯄꯥꯛꯂꯣꯝꯗꯒꯤ ꯂꯥꯛꯄ ꯀꯥꯟꯗꯗꯤ ꯗꯥꯥꯎ ꯌꯥꯝ ꯆꯠꯂꯦꯗꯅ
ꯎꯝ
ꯗꯥꯎꯟ ꯌꯥꯝ ꯆꯠꯄꯒꯤ ꯑꯁ ꯀꯩꯅꯣ ꯕ꯭ꯔꯦꯛ ꯁꯨ ꯃꯅꯝꯖꯤ ꯌꯥꯗꯕꯅꯤꯀꯣ ꯒꯥꯔꯤ ꯐꯝꯃꯀꯥꯟꯗ ꯐꯖꯅ ꯕ꯭ꯔꯦꯛꯁꯨ ꯃꯅꯝꯖꯦ
ꯍꯥꯏꯔꫭꯅꯣ
ꯃꯣꯏ ꯑꯗꯨꯕꯤꯗ ꯆꯠꯄꯗ ꯕ꯭ꯔꯦꯛ ꯁꯨꯁꯤꯅꯦ ꯈ꯭ꯋꯥꯏꯗꯒꯤ ꯁꯒꯤ ꯁꯣꯒꯁꯦ
ꯕ꯭ꯔꯦꯛꯁꯨꯒ ꯗꯤꯁ꯭ꯕꯔꯦꯛꯒ ꯑꯁ ꯑꯗꯨꯅꯤꯅ‌ꯦ
ꯁꯨꯝ ꯐ ꯑꯁꯨꯝ ꯒꯥꯔꯤ ꯃꯅꯨꯡꯗ ꯐꯝꯃꯁꯨ ꯃꯅꯝ ꯂꯥꯛꯀꯅꯤ
ꯃꯥꯒꯤ ꯒꯥꯔꯤꯒꯤ ꯃ ꯀꯃꯥꯏ ꯍꯥꯏꯅꯤ ꯃꯥꯒꯤ ꯍꯤꯠꯇꯣ
ꯎꯝ
ꯕ꯭ꯔꯦꯛꯀꯤ ꯍꯤꯠꯅꯦ ꯒꯥꯔꯤ ꯏꯟꯖꯤꯟꯒꯤ ꯍꯤꯠꯇꯨꯅꯦ ꯑꯗꯨ ꯊꯣꯛꯂꯛꯄꯗ ꯑꯁ ꯃꯃꯥꯡꯗꯗꯤ ꯐꯝꯕ ꯇꯥꯟꯂꯦ ꯒꯔꯤ ꯑꯆꯧꯕꯁꯤꯡꯁꯦ
ꯃꯥꯅꯦ ꯃꯊꯟꯇ ꯀꯩꯅꯣ ꯕ꯭ꯔꯦꯛ ꯁꯥꯟꯅꯗ꯭ꯔꯗꯤ ꯑꯃꯨꯛꯀ ꯃꯊꯟꯇ ꯐꯤꯜ ꯇꯧꯍꯧꯔꯗꯤ ꯀꯟꯇ꯭ꯔꯣꯜ ꯇꯧꯕ ꯑꯃꯨꯛꯀ ꯉꯝꯃꯔꯣꯏꯗꯕ
ꯍꫭꯏ
ꯑꯗꯨꯃꯥꯏꯅ ꯇꯧꯕꯒꯤ ꯕ‌ꯦꯔꯥꯗꯤ ꯈꯔ ꯀꯩꯅꯣ ꯇꯧꯅꯤ
ꯕ‌ꯦꯔꯥꯗꯤ ꯈꯔ ꯀꯥꯏꯌ‌ꯦ
ꯇꯝꯄꯥꯛ ꯀꯥꯕꯁꯤꯗꯤ ꯈꯔ ꯅꯨꯡꯉꯥꯏꯈ꯭ꯔꯦꯕꯀꯣ ꯈꯔ ꯑꯞ ꯑꯞ ꯆꯠꯄꯅꯤꯅꯀꯣ ꯑꯗꯨꯕꯨ ꯇꯝꯄꯥꯛꯇꯒꯤ ꯑꯃꯨꯛ ꯍꯟꯕ ꯀꯥꯟꯗꯗꯤ ꯗꯥꯎꯟ ꯌꯥꯝ ꯆꯠꯄꯅꯤꯅ ꯀꯩꯅꯣ ꯇꯧꯕꯅꯤ
ꯎꯝ
ꯑꯦꯛꯁꯄꯥꯔꯠ ꯑꯣꯏꯗ꯭ꯔꯕ ꯗ꯭ꯔꯥꯏꯚꯔꯁꯤꯡꯒꯤꯗꯤ ꯐꯔꯛ ꯌꯥꯝ ꯇꯥꯅꯤꯀꯣ ꯑꯗꯨ ꯅꯨꯕꯤꯗꯣ
ꯍꯣꯏ ꯕꯦꯔꯥ ꯌꯥꯝ ꯀꯥ ꯅꯍꯥꯟꯗꯨꯁꯨ ꯑꯗꯨꯔꯣꯝꯗ ꯅꯠꯇ꯭ꯔꯣ ꯀꯩꯅꯣ ꯑꯦꯛꯁꯤꯗꯦꯟ ꯊꯣꯛꯄꯗꯣ
ꯎꯝ ꯊꯣꯛ ꯇꯣꯏꯅ ꯇꯣꯏꯅ ꯊꯣꯛꯅꯦ ꯑꯗꯨꯔꯣꯝꯗ
ꯇꯨꯗꯦꯟꯒꯤ ꯕꯁ ꯑꯃ
ꯎꯝ ꯏꯁꯨꯗꯦꯟꯒꯤ ꯕꯥꯁ ꯑꯃ ꯑꯗꯨ ꯑꯗꯨ ꯔꫭꯝꯗꯅꯤ
ꯀꯣꯏꯕ ꯆꯥꯠꯄꯗ
ꯃꯣꯏꯖꯨ ꯐꯥꯔꯁ ꯇꯥꯏꯝ ꯂꯥꯛꯄꯅꯤꯅ ꯂꯝꯕꯤꯗꯣ ꯀꯔꯤ ꯈꯪ
ꯂꯝꯕꯤꯒꯤ ꯃꯑꯣꯡꯗꯣ ꯌꯥꯝ ꯈꯪꯗꯕ ꯍꯥꯏꯇꯥꯔꯦꯅꯦ
ꯑꯗꯨꯃꯥꯏ ꯇꯧꯕꯗꯒꯤ ꯀꯃꯥꯏꯅ ꯊꯧꯕꯅꯣ ꯑꯩꯖꯨꯈꯪꯗ꯭ꯔꯦ
ꯎꯝ ꯕꯤꯔꯥꯅꯤ ꯑꯁꯦꯡꯕ
ꯑꯁ ꯃꯣꯏ ꯅꯍꯥꯟ ꯑꯩꯈꯣꯏ ꯑꯩꯈꯣꯏ ꯑꯩꯈꯣꯏꯔꯣꯝꯒꯤ ꯒꯥꯔꯤꯁꯤꯡꯁꯦ ꯍꯥꯏꯋꯦ ꯍꯥꯏꯋꯦ ꯍꯥꯏꯋꯦ ꯕ꯭ꯔꯤꯖ ꯑꯃ ꯀꯩꯅꯣ ꯀꯥꯏꯕ ꯀꯥꯟꯗ ꯑꯗꯨ ꯂꯝꯕꯤꯗꯨꯗ ꯆꯠꯂ‌ꯦꯕꯀꯣ ꯑꯁ ꯃꯣꯏ ꯒꯥꯔꯤ ꯊꯧꯕ ꯈꯨꯀꯟꯁꯤꯗꯤ ꯕꯣ ꯑꯩꯈꯣꯏꯗꯤ ꯀꯤꯔꯒ ꯐꯝꯕ ꯀꯣ ꯃꯣꯏ ꯊꯧꯕ ꯀꯥꯡꯕꯨꯕꯨꯗꯤ ꯑꯗꯨꯝ ꯅꯨꯡꯉꯥꯏꯅ ꯊꯧ ꯂꯩꯌꯦ ꯕꯁꯗꯅꯤꯕ ꯆꯠꯄꯗꯣ ꯕꯁ ꯍꯥꯞꯄꯗꯣ ꯑꯗꯨ ꯂꯝꯕꯤꯖꯤ ꯈꯔ ꯄꯤꯛꯒꯦꯗꯅ
ꯎꯝ
ꯑꯗꯨ ꯑꯣꯏꯔꯁꯨ ꯚꯁꯇ ꯄꯪꯊꯧꯗ ꯊꯧꯔꯒ ꯂꯩ ꯑꯁ ꯀꯤꯕꯁꯤꯗꯤꯕꯀꯣ
ꯐꯔꯦꯅꯦ ꯚꯥꯏ ꯑꯗꯨꯗꯤ ꯑꯩ ꯀꯩꯅꯣ ꯑꯥ ꯃꯤ ꯑꯃ ꯀꯧꯔ ꯂꯩꯑꯦ ꯑꯩ ꯊꯣꯛꯎꯨꯒꯦ ꯚꯥꯏ
ꯀꯩꯅꯣ ꯀꯔꯤ ꯍꯥꯏꯕ
ꯑꯩ ꯃꯤ ꯑꯃ ꯀꯧꯔ ꯂꯩꯌꯦꯕ ꯑꯗꯨꯒꯤ ꯑꯩ ꯊꯣꯛꯎꯈꯤꯒꯦꯕ ꯑꯗꫭ ꯐꯣꯟꯗ ꯑꯃꯨꯛ ꯀꯣꯜ ꯇꯧꯔꯛꯀꯦ ꯑꯩ ꯃꯄꯥꯟꯗ ꯊꯣꯛꯀꯦ ꯇꯧꯕꯅꯤꯗ ꯌꯨꯝꯗꯅꯦ ꯍꯧꯖꯤꯛꯇꯤ ꯃꯄꯥꯟꯗ ꯃꯤ ꯀꯥꯎꯕ
ꯇꯝꯄꯥꯛ ꯇꯝꯄꯥꯛꯇ ꯂꯩ ꯍꯥꯏꯕ ꯅꯠꯇ꯭ꯔꯣ ꯅꯪ ꯍꯜꯂꯣ ꯍꯜꯂꯣ ꯇꯥꯗꯕ꯭ꯔꯣ